ꯍꯜꯂꯣ꯫ ꯇꯥꯕ꯭ꯔꯣ꯫
ꯑꯣ ꯇꯥꯏꯌꯦ ꯇꯥꯏꯌꯦ ꯇꯥꯏ꯫
ꯀꯩꯗꯧꯔꯝꯃꯤ ꯅꯣ꯫
ꯍꯦꯟꯖꯥꯡ ꯁꯦꯝꯃꯝꯕꯅꯦ꯫
ꯀꯩꯏꯟꯖꯥꯡ ꯊꯣꯡꯗꯣꯏꯕ꯫
ꯍꯧꯖꯤꯛꯇꯤ ꯅꯨꯡꯁꯥ ꯁꯥꯕ ꯃꯇꯝꯅꯤꯅ ꯁꯧꯒ꯭ꯔꯤꯅ ꯃꯐꯔꯦꯅ ꯁꯧꯒ꯭ꯔꯤ ꯊꯣꯡꯖꯟꯒꯦ ꯇꯧꯔꯤ꯫
ꯎꯝ꯫ ꯏꯃꯥꯍꯣꯏꯗꯤ ꯍꯤꯡꯒꯣꯟ ꯆꯠꯈꯤꯕ꯭ꯔꯣ꯫
ꯑꯧ ꯏꯃꯥ ꯍꯣꯏ ꯍꯤꯡꯒꯣꯟꯗ ꯆꯠꯈꯤ ꯉꯁꯤ ꯕꯦꯂꯦꯟꯗꯔꯤ ꯍꯦꯛꯄ ꯇꯥꯏꯌꯦꯅ ꯑꯗꯨꯗꯨꯒ ꯊꯕꯤ ꯈꯔꯒ ꯍꯦꯛꯇꯣꯏꯔ ꯈꯪꯗꯦ ꯊꯕꯤ ꯈꯔ ꯄꯥꯜꯂꯦꯅ ꯇꯧꯈꯤꯕꯅꯤ꯫
ꯀꯔꯝꯕ ꯍꯤꯡꯒꯣꯟꯗꯅꯣ ꯅꯣꯏ꯫ ꯕꯦꯂꯦꯟꯗ꯭ꯔꯤꯒ ꯊꯕꯤꯒ ꯊꯥꯏꯁꯤꯅ꯫
ꯑꯁꯣꯝ ꯑꯩꯈꯣꯏꯒꯤ ꯃꯈꯥꯔꯣꯝ ꯆꯠꯄꯩ ꯂꯝꯕꯤꯗ ꯆꯔ꯭ꯆꯀ ꯂꯩꯕ ꯍꯤꯡꯒꯣꯟꯗꯣ꯫
ꯑꯣ꯫
ꯑꯗꯨꯒꯤꯗꯨꯗ꯫
ꯑꯗꯨ ꯍꯤꯡꯒꯣꯜꯗꯨ ꯅꯣꯏ ꯄꯣꯠ ꯏꯊꯥ ꯊꯥꯗꯅ ꯃꯥꯜꯂꯦꯗ ꯍꯥꯟꯅꯗꯧꯅ
ꯍꯟꯗꯛ ꯑꯃꯨꯛ ꯊꯥꯗꯣꯔꯦ ꯃꯃꯥꯡꯗꯅ ꯍꯤꯡꯒꯣꯟꯜ ꯑꯁꯣꯝ ꯅꯥꯀꯟꯗ ꯊꯥꯕ ꯑꯇꯣꯞꯄ ꯑ ꯑꯃꯗ ꯍꯥꯏꯗꯤ ꯏꯤꯡꯒꯣꯜꯁꯦ ꯑꯗꯨꯝ ꯍꯟꯖꯤꯟ ꯍꯟꯖꯤꯟ ꯀꯣꯏ ꯂꯩꯕꯗꯣ ꯐꯠꯇꯦꯅ
ꯎꯝ
ꯑꯣꯂꯣ ꯑꯣꯂꯥ ꯑꯗꯨꯝ ꯊꯥꯏꯌꯦꯕ
ꯑꯗ ꯀ ꯑꯗꯨ ꯒꯤ ꯑꯅꯧꯕꯗꯣ
ꯎꯝ
ꯑꯗꯨꯅ ꯂꯩ ꯊꯥꯗꯣꯏꯔꯣ ꯆꯔꯆ ꯃꯅꯥꯛꯇ
ꯎꯝ ꯊꯥꯗꯣꯏꯅꯦ ꯂꯩ ꯈꯔ ꯊꯥꯡꯉꯤ
ꯆꯔꯁ ꯃꯔꯅꯥ ꯄꯤꯗꯨꯅ ꯂꯩ ꯊꯥꯗꯣꯏꯕ
ꯎꯝ
ꯑꯁꯣꯝꯗꯅ ꯑꯃꯨꯛ ꯄꯣꯠ ꯆꯩꯩ ꯊꯥꯗꯣꯏꯕ
ꯊꯥꯔꯣꯏꯌꯦ ꯑꯁꯣꯝꯗ ꯍ ꯀꯩꯅꯣ ꯂꯧ ꯀꯣꯏ ꯂꯧ ꯎꯁꯟꯈ꯭ꯔꯅꯤ ꯂꯣꯏꯅ
ꯃꯁꯗ ꯂꯧꯎꯒꯤꯗꯣꯔꯛꯄ ꯑꯗꯨꯗ ꯑꯗꯨ ꯑꯣꯏꯔ ꯎꯂꯇ ꯆꯩꯗ
ꯀꯩ
ꯅ ꯂꯧꯒ ꯌꯏꯗ
ꯎꯝ ꯂꯧ ꯌꯥꯏꯗꯣ ꯆꯥꯁꯔꯣꯝꯒꯤꯗꯣ ꯆꯥꯁꯔꯣꯝꯒ ꯑꯗꯒꯤ ꯃꯅꯨꯡꯒꯤ ꯍꯤꯡꯒꯣꯜ ꯂꯧ ꯑꯃꯒ ꯂꯧ ꯃꯐꯝ ꯑꯅꯤ ꯂꯧꯕ
ꯎ ꯁꯣꯊꯥꯥ ꯊꯔꯝꯄ ꯇꯣ ꯑꯔ ꯑꯣꯏ ꯃ
ꯅꯠꯇꯦ ꯅꯠꯇꯦ
ꯀꯧꯕ
ꯂꯧ ꯎꯔꯤꯗꯨꯅ ꯃꯐꯝ ꯑꯃꯗ
ꯀꯗꯥꯕꯨ ꯐꯗ
ꯍꯥꯥ
ꯀꯔꯝꯕ ꯃꯐꯝꯅꯣ ꯂꯧꯎꯔꯤꯅꯣ
ꯆꯥꯔꯆ ꯀꯔꯤ ꯆꯥꯔꯆꯀꯤꯗꯨꯗꯅꯦꯕ ꯂꯧ ꯎꯔꯤꯁꯦ
ꯉꯥꯏꯍꯥꯛ ꯑꯃꯨꯛ ꯑꯩꯈꯣꯏ ꯏꯇꯥꯎꯔꯣꯖꯤꯔꯣꯏꯒꯤ ꯃꯆꯦꯍꯣꯏ ꯂꯩꯕ ꯁꯥꯏꯠꯇꯣ ꯑꯗꯣꯝꯒꯤ ꯍꯤꯡꯒꯣꯜꯗꯨꯔꯣ ꯑꯃ ꯂꯧꯈꯔꯤꯁ
ꯍꯣꯏ ꯍꯣꯏ ꯑꯗꯨꯗꯅ ꯃꯃꯥꯡ ꯆꯍꯤꯗ ꯎꯏꯌꯦꯕ ꯑꯗꯨꯒ ꯁꯥꯟꯐ ꯐ꯭ꯂꯥꯋꯔ ꯊꯥꯕꯗꯨꯗꯤ ꯃꯃꯥꯡ ꯆꯍꯤꯗ ꯂꯧꯎꯗꯦꯕ ꯍꯟꯗꯛ ꯎꯃꯨꯛ ꯎꯠ ꯇꯣꯏꯅꯦꯕ
ꯑꯥ ꯀꯅꯥꯅꯣ ꯀꯅꯥ ꯇꯧꯁꯤꯜꯂꯗꯨꯅ
ꯑꯩꯈꯣꯏ ꯆꯦ ꯍꯣꯏ ꯐꯣꯟ ꯇꯧꯔꯛꯄ
ꯑꯗꯨ ꯄꯥꯏꯗ꯭ꯔꯦ ꯈꯔ ꯍꯟꯖꯤꯟꯖꯠꯇꯦ ꯀꯩꯒꯤ
ꯀꯩ ꯊꯕꯛ ꯂꯩꯔꯕꯅꯣ ꯈꯪꯗꯦ ꯐꯣꯟ ꯇꯧꯔꯛꯑꯦ ꯌꯥꯝꯅꯤ ꯉꯍꯥꯟꯈꯩꯗꯤ ꯇꯧꯔꯛꯇꯕꯅꯦ ꯑꯃꯨꯛꯇꯪ ꯇꯧꯔ ꯇꯣꯛꯄꯅꯦ ꯑꯩ ꯂꯣꯏꯔꯒ ꯈꯨꯠ ꯁꯪꯉꯀꯥꯟ ꯇꯧꯔꯒꯦ ꯌꯦꯟꯖꯥꯡ ꯁꯦꯝꯕ ꯂꯣꯏꯗꯣꯔꯦ
ꯎꯝ ꯁ꯭ꯀꯨꯜꯗꯤ ꯀꯣꯂꯦꯖꯨꯇꯤ ꯊꯥꯔꯤꯕꯣ
ꯎꯝ ꯀꯥꯂꯦꯟ ꯁꯨꯇꯤ ꯊꯥꯔꯤ ꯀꯥꯂꯦꯟ ꯁꯨꯇꯤꯖꯦ ꯍꯞꯇꯥ ꯑꯃꯈꯛꯇꯪ ꯑꯣꯏꯔꯦ ꯁꯨꯇꯤ ꯌꯥꯝ ꯄꯤꯗ꯭ꯔꯦ ꯏꯔꯥꯡ ꯀꯩꯀꯩ ꯂꯩꯁꯟꯒꯤꯕ ꯃꯌꯥꯝꯗꯨꯅꯦ
ꯇꯝꯕꯒꯤꯅꯦ ꯇꯥꯕ꯭ꯔ
ꯇꯥꯕ꯭ꯔ ꯀꯩꯗꯧꯋꯦꯕ ꯎꯝ
ꯏꯁꯇꯤꯇ꯭ꯌꯨꯁꯟ ꯈꯔ ꯂꯩꯕꯗꯣ
ꯎꯝ
ꯐꯣꯝ ꯊꯥꯕ ꯍꯧꯈ꯭ꯔꯖꯥꯠꯂꯣ
ꯇꯝꯕ ꯐꯣꯝ ꯊꯥꯕ ꯂꯣꯏꯒ꯭ꯔꯦꯗ ꯇꯝꯕ ꯍꯧꯅꯒ꯭ꯔꯦ
ꯑꯅꯧꯕ
ꯎꯝ
ꯐꯁ ꯁꯦꯃꯤꯁꯇꯔ ꯇꯝꯕ ꯍꯧꯒ꯭ꯔꯕꯣ ꯍꯥꯢꯖꯦ ꯍꯟꯗꯛꯀꯤ
ꯍꯧꯗ꯭ꯔꯤ ꯑꯦꯃꯤꯁꯟ ꯄ꯭ꯔꯣꯁꯦꯁ ꯀꯩꯀꯩ ꯇꯧꯅꯈ꯭ꯔꯝ
ꯅꯪ ꯇꯝꯃꯔꯣꯢꯗꯕ
ꯃꯔꯣꯏ
ꯀꯩꯒꯤ ꯇꯝꯃꯣꯏꯗꯣꯏꯕ
ꯄꯩꯁꯥ ꯌꯥꯝ ꯄꯥꯏꯗ꯭ꯔꯦ ꯄꯩꯁꯥ ꯌꯥꯝ ꯆꯪꯉꯦ ꯄ꯭ꯔꯥꯏꯚꯦꯠꯀꯨꯝꯕꯗ ꯇꯧꯕꯁꯦ
ꯅꯪꯕꯨ ꯃꯊꯪ ꯁꯤꯌꯨꯇꯤ ꯊꯥꯒꯤꯗ꯭ꯔꯣ
ꯃꯊꯪꯁꯦ ꯇ꯭ꯔꯥꯏ ꯑꯃꯨꯛꯇꯪꯒ ꯇꯧꯒꯤꯁꯤꯔ ꯈꯪꯗꯦꯅꯦ
ꯅꯪ ꯅꯣꯏ ꯁꯥꯏꯅ ꯐꯣꯟ ꯄꯪꯇꯧ ꯇꯧꯁꯜꯂꯛꯄ ꯃꯥꯜꯂꯤꯀꯣ
ꯅꯠꯇꯦ ꯅꯠꯇꯦ ꯈꯣꯏ ꯏꯆꯦ ꯂꯥꯞꯅ ꯄꯥꯟꯕꯤ ꯑꯝ ꯂꯩꯌꯦ ꯇꯦꯜꯍꯧ ꯆꯅꯥ ꯇꯥꯅ
ꯏꯆꯦ ꯀꯩꯅꯣꯔꯣ
ꯆꯩꯁꯅꯥꯅꯨ
ꯀꯨꯏꯔꯦꯅꯦ ꯎꯈꯤꯗꯕ ꯅꯣꯏ ꯆꯦ ꯁꯅꯥꯅꯨꯗꯣ ꯃꯥꯗꯤ ꯂꯥꯞꯅ ꯄꯥꯜꯂ ꯄꯥꯟꯕꯗꯣ
ꯂꯥꯞꯅ ꯄꯥꯟꯒꯤꯕꯗꯩ ꯎꯈꯤꯗ꯭ꯔꯦ ꯑꯩꯈꯣꯏ ꯁꯤꯗꯕꯧ ꯂꯥꯛꯈꯤꯗ꯭ꯔꯦ ꯏꯟꯊꯤ ꯅꯨꯡꯉꯥꯏꯅ
ꯎꯝ ꯃ ꯃꯌꯨꯝꯗ ꯑꯗꯨꯝ ꯂꯨꯍꯣꯡꯒꯤꯕ꯭ꯔꯥ
ꯎꯝ ꯌꯨꯝꯗ ꯑꯗꯨꯝ ꯂꯨꯍꯣꯡꯗ꯭ꯔꯗꯤ ꯀꯩꯅꯣ ꯂꯨꯍꯣꯡꯕꯕꯨ ꯀꯔꯥꯏꯗ ꯑꯃꯨꯛ ꯆꯠꯂ ꯂꯨꯍꯣꯡꯗꯣꯏꯅꯣ
ꯂꯥꯞꯄꯤꯅꯦ ꯃꯥꯅ ꯂꯨꯍꯣꯡꯉꯤꯗꯨꯁꯣ
ꯎꯝ ꯂꯨꯍꯣꯡꯕ ꯍꯥꯏꯗꯤ ꯌꯨꯝꯗ ꯑꯗꯨꯝ ꯂꯨꯍꯣꯡꯒꯗꯕ ꯂꯥꯞꯀꯦꯔꯥ ꯅꯛꯀꯦꯔꯥ ꯌꯨꯝꯗ ꯑꯗꯨꯝ ꯂꯨꯍꯣꯡꯗꯧꯅꯤ
ꯎꯝ ꯃꯥꯗꯨ ꯒꯥꯔꯤ ꯚꯔꯥꯗꯤ ꯐꯅ꯭ꯌꯥꯝ ꯇꯤꯡꯉꯝꯅꯤ ꯂꯥꯞꯅ ꯍꯣꯡꯕꯅꯤꯅ
ꯍꯨꯝ
ꯃꯥꯏ ꯅꯨꯄꯥꯗꯣ ꯒꯥꯔꯤ ꯚꯔꯥ ꯐꯅ꯭ꯌꯥꯝ ꯇꯤꯡꯉꯝꯅꯦꯕ ꯂꯥꯛꯕ ꯍꯣꯡꯕꯒꯤ
ꯇꯤꯡꯗꯣꯏꯅꯦ ꯑꯔꯥꯞꯄ ꯅꯨꯄꯤ ꯂꯧꯔꯕꯅꯤꯅ ꯈꯔꯗꯤ ꯇꯤꯡꯕ ꯇꯥꯔꯦ ꯒꯥꯔꯤ ꯚꯔꯥ
ꯑꯩꯖꯨ ꯑꯔꯥꯞꯄ ꯅꯨꯄꯤꯖꯦ ꯂꯧꯒꯦ ꯈꯜꯂꯝꯕꯅꯦ ꯄꯩꯁꯥ ꯌꯥꯝ ꯆꯪꯗꯧ ꯑꯣꯢꯔ ꯃꯥꯜ ꯂꯧꯔꯔꯣꯢꯒꯦ ꯈꯜꯂꯕꯅꯦ
ꯍꯣꯏ ꯍꯣꯏ ꯂꯧꯔꯨꯔꯅꯨ ꯇꯣꯛꯊꯣꯛꯑꯣ
ꯎꯝ ꯍꯨꯖꯤꯛ ꯃꯇꯝꯗꯤ ꯊꯥꯎꯖꯦ ꯑꯔꯣꯏꯕꯤꯗ ꯋꯥꯡꯈꯠꯈ꯭ꯔꯦꯕ ꯏꯁꯤꯡ ꯏꯆꯥꯎ ꯍꯦꯟꯈꯠꯂꯛꯄꯗꯧꯅꯤ
ꯊꯥꯎ ꯃꯃꯟ ꯇꯥꯡꯉꯦ ꯅꯨꯄꯤ ꯀꯥꯏꯅꯊꯣꯛꯑꯣ
ꯔꯣꯏꯁꯤ ꯁꯔꯅꯣꯒꯤꯗꯤ ꯀꯥꯏ ꯀꯩ ꯍ
ꯀꯩꯗꯧꯕ
ꯎꯆ ꯁꯔꯅꯒꯤ ꯂꯨꯍꯣꯡꯕ ꯇꯣ
ꯑ
ꯅꯪ ꯌꯥꯎꯕ꯭ꯔꯣꯕꯥ
ꯌꯥꯎꯋꯦ ꯌꯥꯎꯋꯦ
ꯑꯗꯨꯗꯣꯝ ꯐꯖꯅ ꯇꯧꯈꯤꯕ꯭ꯔꯥꯣ ꯐꯖꯥꯅꯅꯦ
ꯎꯝ
ꯑꯗꯨꯝ ꯍꯣꯡꯈꯤꯕ꯭ꯔꯥ ꯑꯗꯨꯝ ꯀꯩꯅꯣ ꯇꯧꯈꯤꯕ꯭ꯔꯣ ꯁꯝꯖꯤꯟꯈꯤꯕ꯭ꯔꯕ ꯑꯌꯥꯝꯕꯅ
ꯐꯖꯅ ꯍꯣꯡꯉꯦ ꯁꯝꯖꯤꯟꯗꯤꯒꯦ ꯃꯥꯅ ꯑꯍꯥꯟꯕꯅꯦ ꯃꯣꯏꯒꯤ ꯍꯣꯡꯕ ꯌꯥꯝ ꯐꯖꯅ ꯍꯣꯡꯉꯦ ꯃꯥꯅꯅꯦ
ꯑꯥ
ꯏꯃꯨꯡꯒꯤ ꯏꯍꯥꯟ ꯍꯥꯟꯅ ꯂꯨꯍꯣꯡꯕꯅꯦꯕ ꯑꯍꯟꯅꯦꯕ ꯃꯥꯅ
ꯑꯗꯨꯅ ꯌꯥꯝ ꯐꯖꯅ ꯍꯣꯡꯉꯦ ꯑꯝꯇ ꯁꯦꯝꯖꯤꯟꯗꯦ ꯅꯨꯄꯥ ꯃꯌꯨꯝꯅꯁꯨ ꯐꯖꯅ ꯇꯧꯔꯛꯑꯦ
ꯎꯝ ꯍꯧꯖꯤꯛꯇꯤ ꯃꯆꯥ ꯀꯌꯥ ꯌꯥꯎꯒꯔ꯭ꯥ ꯖꯥꯠꯅꯣ
ꯑꯃꯥꯇꯪ ꯉꯥꯏꯔꯤꯗ ꯃꯥꯗꯣ ꯃꯁꯥꯁꯨ
ꯀꯣꯏꯅ ꯍꯒꯗ ꯀꯣꯏ ꯀꯔꯃꯅ ꯍꯎ
ꯃꯆꯥꯅꯨꯄꯥꯗꯣ ꯆꯍꯤ ꯑꯅꯤꯃꯨꯛꯇ ꯉꯥꯏꯔꯝꯈꯤꯗꯧ ꯃꯥꯜꯂꯦ ꯑꯉꯥꯡ ꯑꯣꯏꯔꯤ
ꯁ ꯌꯨꯝ ꯄꯥꯟꯕꯗꯤ ꯀꯨꯏꯈ꯭ꯔꯗꯥꯏꯅꯦ
ꯌꯥꯝ ꯀꯨꯏꯗ꯭ꯔꯤꯗ ꯆꯍꯤ ꯃꯉꯥ ꯐꯥꯔꯝꯈꯤꯔꯣꯏ ꯏꯃꯥꯏ ꯃꯌꯨꯝ ꯄꯥꯟꯕ
ꯑꯁꯨ
ꯍꯦꯟꯗꯦ
ꯅꯣꯏ ꯆꯥꯆꯥꯥꯔꯒ ꯑꯃꯒ ꯂꯨꯍꯣꯡꯒ ꯑꯃ ꯀꯅꯥ ꯍꯟꯕ
ꯆꯆꯥꯥꯅ ꯍꯥꯜꯂꯦ
ꯐꯦ ꯁꯅꯥꯅꯨ ꯁ ꯇꯥꯒꯅ ꯑꯣꯏ ꯑꯣ ꯅꯣꯏ ꯆꯆꯥꯅ ꯍꯥꯜꯂꯦꯕ
ꯎꯝ
ꯅꯣꯏ ꯆꯥꯛꯆꯥꯥ ꯂꯨꯍꯣꯡꯕꯗꯤ ꯑꯩ ꯈꯪꯍꯧꯋꯤꯗ
ꯎꯝ
ꯅ‌ꯣꯏ ꯆꯁꯂꯥꯡ ꯇ ꯑꯣꯀꯦ
ꯈꯪꯗ꯭ꯔꯦꯗ ꯑꯩꯁꯨ ꯑꯗꯨ ꯌꯧꯁꯜꯂꯛꯑꯗꯤ
ꯊꯉꯥꯏ ꯍꯩꯖꯕ ꯃꯥꯜꯂꯦꯗ ꯅꯪꯉꯣꯟꯗ ꯇꯥꯑꯥꯗ꯭ꯔꯣ
ꯍꯥꯥ
ꯄꯉꯥꯏ ꯍꯩꯖꯤꯟꯕ ꯃꯥꯜꯂꯦ
ꯅꯠꯇꯤꯌꯦ ꯑꯩ ꯑꯩꯈꯣꯏ ꯆꯦꯁꯅꯥꯅꯅꯨꯡ ꯆꯥꯛꯀꯧꯕꯗꯣ ꯆꯥꯆꯥ ꯌꯥꯎꯏꯗ ꯃꯥ ꯂꯨꯍꯣꯡꯗꯣꯔꯦꯅꯥ ꯆꯥꯛ ꯄꯤꯖꯩꯌꯦꯕ
ꯅꯣꯏ ꯆꯆꯥꯅ ꯂꯨꯍꯣꯡꯕ ꯍꯧꯔꯛꯄꯁꯦ ꯑꯩꯅ ꯃꯥꯁꯇꯔ ꯇꯝꯕ ꯍꯧꯔꯛꯄꯗꯥꯏꯐꯥꯎ ꯑꯗꯣ ꯅꯣꯏ ꯆꯥꯛꯆꯥꯁꯦ ꯂꯨꯍꯣꯡꯕ ꯀꯨꯏꯗ꯭ꯔꯤꯕ ꯅꯣꯏꯁꯦ ꯁꯅꯥꯅꯣꯗꯤ ꯀꯣꯂꯦꯖ ꯀꯥꯕꯗꯒꯤ ꯂꯨꯍꯣꯡꯉꯝꯗꯧꯇꯗꯣ
ꯀꯣꯂꯦꯖ ꯀꯥꯕ ꯂꯣꯏꯔꯛꯄꯗꯒꯤ ꯑꯣ ꯑꯩꯈꯣꯏꯅ ꯑꯆꯨꯝꯃꯦ ꯑꯩꯈꯣꯏꯅ ꯀꯣꯂꯦꯖ ꯇꯝꯃꯤꯉꯩ ꯂꯣꯏꯔꯝꯗꯥꯏꯗꯅꯤ ꯃꯥ ꯍꯣꯡꯕꯗꯣ
ꯑꯗꯨꯒ ꯅꯣꯏ ꯅꯁꯥ ꯆꯥꯛꯀꯎꯏ ꯍꯥꯏꯅ ꯀꯃꯥꯏꯅ ꯍꯥꯏꯅꯣ
ꯑꯩꯅ ꯑꯩꯈꯣꯏ ꯆ ꯆꯥꯛ ꯌꯥꯎꯈꯤꯕ ꯑꯩ ꯕꯥꯞꯇꯅꯤꯅꯦ
ꯑꯗꯨꯅꯦꯕ ꯅꯣꯏ ꯆꯥꯛꯆꯥꯗꯩ ꯑꯉꯥꯡ ꯑꯅꯤꯃꯨꯛ ꯂꯩꯔꯦꯗꯅ ꯏꯀꯨꯏ ꯀꯨꯏꯗꯕꯤꯗ ꯅꯣꯏ ꯆꯦꯁꯅꯥ ꯍꯥꯟꯕ ꯀꯩꯅꯣꯝ ꯇꯧꯕꯅꯦꯕ ꯂꯨꯍꯣꯡꯕꯗꯣ
ꯑꯩ ꯆꯥꯛ ꯑꯝꯇ ꯊꯣꯡꯒꯠꯈꯤꯒꯦꯀꯣ ꯑꯃꯨꯛ ꯑꯝꯇ
ꯍꯣ ꯍꯣꯏ ꯊꯣꯡꯉꯣ ꯊꯣꯡꯉꯣ ꯊꯃꯦ ꯊꯝꯃꯦ